ꯗꯗꯪ ꯑꯗꯨꯨ ꯄ ꯐꯥꯎꯅꯗꯕ ꯀꯨꯏꯔꯦ ꯀꯃꯥꯏ ꯀꯃꯥꯏ ꯇꯧꯔꯤꯅꯣ ꯅꯨꯡꯉꯥꯏꯔꯤꯕꯣ ꯅꯪꯕꯣ
ꯉꯅꯨꯗꯣ ꯉꯔꯥꯡ ꯆꯦꯟꯟꯈ꯭ꯔꯦ
ꯑꯃꯨꯛ ꯆꯦꯟꯈ꯭ꯔꯕꯣ ꯅꯪꯗꯤ ꯑꯣꯏꯔꯣꯏꯅꯦ ꯑꯃꯨꯛ ꯐꯥꯒꯅꯤ ꯑꯃꯨꯛ ꯆꯦꯟꯈꯤꯅꯤ ꯑꯃꯨꯛ ꯆꯥꯈꯤꯅꯤ ꯀꯔꯥꯏꯗꯒꯤ
ꯉꯥꯅꯨꯗꯣ ꯉꯔꯥꯡ ꯑꯃꯨꯛ ꯆꯦꯟꯈ꯭ꯔꯦ ꯑꯁ ꯐꯥꯕꯗ ꯉꯁꯤ ꯇꯥꯟꯅꯕꯗ ꯋꯥꯔꯦꯍꯦ ꯀꯩꯅꯣ ꯐꯪꯗ꯭ꯔꯦ ꯇꯥꯟꯔꯕꯅꯤ ꯃꯤ ꯆꯔꯥꯃꯨꯛ ꯀꯨꯝꯃꯒ ꯁꯤꯤꯕꯅꯦ ꯑꯗꯨꯁꯨ
ꯑꯗꯣ ꯀꯔꯥꯏꯗ ꯆꯠꯈ꯭ꯔꯦ ꯑꯉ ꯌꯥꯀꯣ
ꯀꯩꯅꯣꯗ ꯆꯪꯉꯕ ꯃꯥꯜꯂꯦ ꯉꯥꯄ꯭ꯔꯨꯝꯒꯤ ꯃꯀꯣꯟꯗ ꯆꯪꯈ꯭ꯔꯕ ꯃꯥꯜꯂꯦ
ꯎꯝ ꯐꯪꯉꯔꯣꯏ ꯑꯗꯨꯗꯤ ꯅꯪꯅꯦ ꯅꯦ ꯂꯣꯏꯅꯃꯛ ꯊꯣꯛꯍꯜꯂꯤꯁꯦ ꯆꯦꯟꯕꯁꯨ ꯅꯪꯅꯅꯤ
ꯅꯪꯁꯨ ꯆꯥꯕ ꯅꯪꯁꯨ ꯆꯥꯕ ꯐꯪꯒꯗꯕ ꯃꯥꯟꯗ꯭ꯔꯦ
ꯆꯥꯅꯤꯡ ꯆꯥꯅꯤꯡꯉꯒ ꯆꯥꯕ ꯐꯪꯉꯔꯣꯏ
ꯅꯪꯗꯤ ꯍꯟꯗꯛ ꯃꯔꯛ ꯅꯃꯥꯟꯅꯕ ꯑꯃꯅ ꯍꯥꯏꯕꯀꯣ ꯅꯪ ꯑꯗꯣ ꯇꯤꯟꯊ꯭ꯔꯔꯥ ꯌꯥꯝ ꯆꯥꯒꯠꯂꯦ ꯍꯥꯏꯌꯦꯦ
ꯍꯥꯥ ꯍꯥꯥ ꯀꯩ ꯋꯥ
ꯇꯤꯟꯊ꯭ꯔꯣꯠ ꯌꯥꯝ ꯆꯥꯒꯠꯂꯦ ꯍꯥꯏꯌꯦ ꯅꯪꯗꯣ
ꯇꯤꯟꯇ꯭ꯔꯣ ꯇꯤꯟꯇ꯭ꯔꯣ ꯀꯩꯩꯅ ꯀꯥꯟ
ꯊ꯭ꯔ ꯆꯤꯟꯊ꯭ꯔꯥ ꯈꯪꯗ꯭ꯔꯗꯤ ꯀꯩꯅꯣꯗꯣ ꯀꯩꯅꯣꯗ ꯑꯧꯆꯧ ꯃꯥꯟꯕꯗꯣ ꯂꯩꯕꯥꯛꯇ ꯐꯥꯎꯔꯀꯥꯟꯗ ꯂꯩꯕꯗꯣ
ꯑꯣ ꯑꯣ ꯈꯪꯉꯦ ꯈꯪꯉꯦ ꯁ ꯂꯩꯏꯃ ꯇ
ꯉꯁꯤ ꯀꯥꯏ ꯀꯥꯏ ꯆꯠꯄꯅꯣ ꯅꯪꯗꯤ
ꯑꯩ ꯀꯩꯁꯨ ꯆꯠꯁꯤꯦꯗ ꯅꯨꯄꯥꯅꯤ ꯆꯠꯔꯒ
ꯉꯁꯥꯏꯗꯨ ꯅꯪ ꯀꯩꯅꯣꯗ ꯎꯏꯅꯦ
ꯍꯥꯥ
ꯅꯪ ꯀꯩꯅꯣꯗ ꯎꯑ ꯍꯥꯏꯕ ꯉꯁꯥꯏꯗꯣ
ꯀꯔꯥꯏꯗ
ꯀꯩꯅꯣ ꯅꯣꯌꯣꯒꯤ ꯃꯈꯥꯒꯤ ꯃꯊꯛꯀꯤꯗꯣ
ꯑꯩꯈꯣꯏ ꯌꯨꯝꯒꯤ ꯃꯈꯥꯒꯤ ꯃꯊꯛꯀꯤꯗꯣ ꯍꯥꯏꯕ
ꯎꯝ
ꯀꯩꯅꯣꯒꯤꯅꯦ ꯑꯩꯈꯣꯏ ꯌꯨꯝꯒꯤ ꯃꯈꯥꯒꯤ ꯃꯊꯀꯤ ꯀꯩ ꯀꯩ ꯋꯥꯔꯤꯅꯣ ꯑꯗꯨꯕꯣ
ꯐ
ꯀꯔꯤ ꯋꯥꯅꯣꯕ ꯕꯦꯔꯥꯅꯤ ꯃꯁꯤ ꯅꯨꯄꯥ ꯉꯅ ꯎꯗꯤ ꯑꯣꯏ ꯑꯣꯏꯅ
ꯑꯗꯨ ꯑꯗꯨꯗꯨ ꯑꯗꯨꯗ ꯅ ꯑꯗ ꯅ ꯀꯩꯅꯣ ꯑꯃꯨꯛ ꯐ ꯑꯃꯨꯛ ꯂ ꯑꯃꯨꯛ ꯑꯃꯨꯛ ꯂꯦ ꯇꯧꯔꯒ ꯂꯩꯕꯗꯣ ꯑꯣꯏꯦ ꯀꯅꯥꯅ ꯇꯧꯍꯟꯕ ꯑꯗꯨ
ꯑꯃꯨꯛ ꯔꯦꯠ ꯑꯃꯨꯛ ꯀꯩꯕ
ꯑꯃꯨꯛ ꯑꯃꯨꯛꯀ ꯂꯦꯞꯄꯦ ꯑꯃꯨꯛꯀ ꯐꯝꯃꯦꯦ
ꯃꯤ ꯑꯣꯟꯅꯔꯒꯅꯤꯍꯦ ꯑꯩ ꯅꯠꯇꯦꯌꯦ ꯑꯦ ꯆꯠꯂꯣ ꯌꯥꯔꯦ ꯑꯩ ꯅꯠꯇꯦ ꯒꯤ ꯁꯛꯁꯨ ꯈꯪꯗ꯭ꯔꯒ
ꯏꯁꯦ ꯈꯥꯡ ꯈꯥꯡꯉꯦ
ꯃꯈꯥꯗ ꯃꯊꯛꯇ ꯀꯔꯤꯅꯣꯕ
ꯃꯈꯥ ꯅꯣꯌꯒꯤ ꯅꯣꯌꯝ ꯃꯈꯥꯒꯤ ꯃꯊꯛꯀꯤꯗꯣ ꯍꯥꯏꯔꯗꯤ ꯂꯣꯏꯔꯦ
ꯀꯔꯤ ꯋꯥꯅꯣꯃ ꯃꯊꯛꯀꯤ ꯃꯈꯥ ꯃꯈꯥꯒꯤ ꯃꯊꯥ
ꯎꯝ ꯅꯏꯣ ꯃ ꯀꯥꯏꯒꯤ ꯃꯖꯥ ꯀꯦꯗ
ꯌꯥꯔꯦ ꯑꯩ ꯉꯁꯤ ꯃꯄꯥꯟꯁꯨ ꯊꯣꯛ ꯊꯣꯛꯇꯦꯀꯣ ꯗꯨꯀꯥꯟꯗ ꯐꯝ ꯊꯝ ꯐꯝ ꯐꯝꯃꯔꯒg ꯍꯣꯏ ꯌꯨꯝꯗ ꯆꯪꯉꯛꯄꯅꯦ
ꯗꯨꯀꯥꯟꯗ ꯅꯪ ꯀꯩꯅꯣ ꯆꯥꯕ ꯂꯩꯔꯝꯒꯅꯤ
ꯗꯨꯀꯥꯟꯗꯁꯨ ꯀꯔꯤꯁꯨ ꯆꯥꯗꯦ ꯑꯩꯁꯤ ꯔꯨꯝꯗ ꯍꯣꯏ ꯔꯨꯝꯗꯗꯤ ꯍꯣꯏ ꯉ ꯍꯣꯏ ꯗꯨꯀꯥꯥꯟꯗꯤ ꯆꯖꯥꯅꯤꯉ ꯂꯩꯦ ꯀꯥꯏꯅꯣ ꯉꯁꯥ ꯏꯅꯥꯎꯅꯨꯄꯤ ꯑꯃꯅ ꯀꯩꯅ ꯗ꯭ꯔꯤꯔꯤꯕꯌꯥꯝꯗ ꯀꯃꯥꯏꯅ ꯆꯥꯗꯣꯏꯅꯣꯗꯣ
ꯑꯣꯀꯣ ꯇ ꯍꯥꯏꯦꯗꯧꯒ ꯑꯁꯨꯃꯥꯏꯅ ꯆꯥꯔꯝꯒꯗꯕ ꯃꯥꯜꯂꯦ ꯅꯪꯅ
ꯊꯛꯅꯤꯡꯉꯥꯏꯅꯤ ꯆꯥꯅꯤꯡꯉꯥꯏꯅꯗꯤ ꯗ꯭ꯔꯤꯞꯄꯨ ꯀꯃꯥꯏꯅ ꯆꯥꯗꯣꯏꯅꯣ ꯑꯦ ꯅꯪꯗꯤ ꯉꯅꯨ ꯅ ꯅꯪꯗꯤ ꯉꯥꯅꯨ ꯅꯨꯄꯥ ꯑꯣꯏꯕꯅꯤꯅ ꯖꯥ ꯖꯥ ꯇꯧꯔꯛꯀꯅꯤ ꯈꯪꯉꯦ
ꯅꯅꯨ ꯀꯣ
ꯉꯥꯅꯨ ꯅꯨꯄꯥꯅ ꯀꯔꯝ ꯆꯒꯣꯠ ꯆꯥꯗꯣꯏꯅꯣ
ꯏꯁ ꯌꯥꯝ ꯆꯥꯕꯅꯦꯍꯦ ꯖꯨꯒ ꯌꯥꯝ ꯆꯥꯕꯅꯦ
ꯌꯥꯅꯤ ꯑꯃꯒꯅꯤ ꯑꯃꯈꯛ ꯂꯩ ꯂꯩꯕꯗꯁꯨ ꯑꯃꯨꯛ ꯆꯦꯡꯈ꯭ꯔꯦ ꯍꯥꯏ ꯈꯨꯟꯒꯤ ꯍꯦꯔꯨꯗ ꯖꯒꯣꯏ ꯆꯥꯂ
ꯈꯨꯟꯒꯤ ꯍꯦꯔꯣꯟꯅꯦ ꯑꯁ ꯑꯩꯈꯣꯏ ꯈꯨꯟꯗ ꯍꯦꯛ ꯑꯩꯈꯣꯏ ꯈꯨꯟꯗ ꯅꯨꯄꯤ ꯍꯩ ꯂꯥꯛꯂꯕ ꯑꯩꯈꯣꯏ ꯈꯨꯟ ꯃꯌꯥꯝ ꯄꯥꯈꯛ ꯃꯌꯥꯝꯅꯀꯣ
ꯑꯦ ꯅꯣꯏ ꯀꯩꯅꯣ ꯑꯩ ꯋꯥꯪꯦ ꯅ ꯑꯩ ꯋꯥ ꯍꯪꯈꯤꯦꯅꯦ ꯀꯩꯅꯣ ꯅꯣꯏ ꯑꯩꯈꯣꯟꯗ ꯅꯨꯄꯤ ꯐꯖ ꯐꯖꯕꯩ ꯃꯌꯥꯝ ꯂꯩꯕ꯭ꯔꯥ
ꯂꯩꯌꯦꯡ ꯎꯝ
ꯅꯥ ꯌꯥꯎ꯭ꯔꯥ
ꯍꯥꯥ
ꯅꯪꯅ ꯑꯄꯥꯝꯕꯁꯨ ꯌꯥꯎꯕ꯭ꯔꯣ
ꯑꯁ ꯑꯩꯅ ꯑꯄꯥꯝꯕꯗꯤ ꯌꯥꯎꯗꯗ
ꯀꯩꯒꯤ ꯅꯣꯏ ꯈꯨꯟꯒꯤ ꯅꯨꯄꯤ ꯂꯧꯅꯤꯡꯕ꯭ꯔꯥ ꯅꯠꯇ꯭ꯔꯒ ꯑꯇꯣꯞꯄ ꯅꯨꯄꯤ ꯂꯧꯅꯤꯡꯕ꯭ꯔꯥ ꯅꯣꯏ ꯈꯨꯟ ꯂꯄ ꯅꯨꯄꯤ ꯄꯥꯝꯕ꯭ꯔꯕ ꯑꯇꯣꯞꯄ ꯈꯨꯟꯗꯒꯤ ꯂꯥꯛꯄ ꯅꯨꯄꯤ ꯄꯥꯝꯕ꯭ꯔꯕ
ꯑꯩꯗꯤ ꯑꯩꯈꯣꯏ ꯈꯨꯟꯒꯤ ꯅꯨꯄꯤꯁꯨ ꯄꯥꯝꯗꯦ
ꯃꯤ ꯈꯔꯅꯗꯤ ꯑꯍꯟꯁꯤꯡꯅꯗꯤ ꯈꯨꯟ ꯆꯞ ꯃꯥꯟꯅꯕ ꯂꯧꯕꯗꯤ ꯐꯩꯌꯦ ꯍꯥꯏꯕꯁꯨ ꯂꯩꯗꯅ ꯑꯗꯨ ꯀꯔꯤꯒꯤꯅꯣꯕ
ꯑꯗꯨꯔꯣ
ꯎꯝ
ꯅꯨꯄꯤꯗ ꯁꯥ ꯇꯤꯀꯦꯠꯂꯁꯨ ꯃꯣꯏꯒꯤ ꯃꯥꯒꯤ ꯃꯒꯨꯟ ꯃꯣꯏꯒꯤ ꯏꯃꯨꯡꯒꯤ ꯃꯔꯝ ꯆꯠꯂꯣꯏꯅꯃꯛ ꯈꯪꯈ꯭ꯔꯅꯤ ꯑꯗꯨꯗꯤ ꯍꯥꯏꯍꯅꯤꯡꯉꯥꯏꯁꯨ ꯂꯩꯇ꯭ꯔꯦ ꯐꯔꯒ ꯂꯥꯛꯑꯁꯨ ꯑꯗꯨꯝ ꯐꯔꯅꯤ ꯐꯔꯒ ꯂꯥꯛꯑꯁꯨ ꯑꯗꯨꯝ ꯀꯩꯅꯣ ꯇꯧꯔꯅꯤ ꯍꯥꯏꯅꯤꯡꯉꯥꯏ ꯂꯩꯇ ꯑꯗꯨꯗ ꯃꯥꯒꯤ ꯃꯔꯝ ꯈ ꯃꯁꯦꯜꯂꯅꯥꯔꯀ ꯍꯧꯖꯤꯛ ꯏꯕꯥꯅꯤ ꯑꯩꯈꯣꯏ ꯃꯅꯥꯔꯦꯅꯦ ꯑꯩꯅ ꯅꯪ ꯂꯧꯔꯦꯅꯦ ꯑꯩ ꯅꯪꯒꯤ ꯃꯔꯝꯗ ꯀꯔꯤ ꯀꯅꯥꯒꯣꯗ ꯑꯃꯨꯛ ꯍꯪꯅꯤꯡꯉꯥꯏ ꯂꯩꯒꯦ ꯑꯁ ꯑꯇꯣꯞꯄꯗ ꯑꯇꯣꯞꯄꯅ ꯄꯥꯜꯂꯛꯑꯗꯤ ꯑꯩꯈꯣꯏ ꯆꯠꯈꯤꯕ ꯆꯠꯈꯤꯕ ꯃꯧꯗꯣ ꯀꯃꯥꯏꯅ ꯇꯧꯔꯒ ꯂꯩ ꯕ꯭ꯔꯥ ꯊꯕꯛ ꯇꯧꯕ꯭ꯔꯥ ꯀꯟꯕ꯭ꯔꯥ ꯃꯅꯦꯕꯨ ꯃꯅꯦꯐꯥꯎꯕꯨ ꯅꯨꯡꯁꯤꯕ꯭ꯔꯥ ꯃꯅꯦꯐꯥꯎꯒꯤ ꯁꯦꯕꯥ ꯐꯖꯅ ꯇꯧꯔꯒ ꯂꯩꯕ꯭ꯔꯥ ꯀꯔꯤ ꯀꯃꯥꯏꯅ ꯇꯧꯕ꯭ꯔꯥ ꯍꯪꯉꯛꯈꯤꯅꯤ ꯑꯩꯈꯣꯏꯁꯨ ꯃꯥꯗ ꯀꯔꯤ ꯇꯧꯕ꯭ꯔꯥ ꯈꯠꯂꯛꯄ꯭ꯔꯥ ꯀꯃꯥꯏꯅ ꯇꯧꯕ꯭ꯔꯥ ꯃꯥ ꯍꯧꯕ ꯋꯥꯔꯤꯗꯣ ꯑꯗꯨꯝ ꯍꯪꯂꯛꯀꯅꯤ ꯈꯔꯕꯨꯗꯤ ꯈꯨꯟ ꯃꯁꯦꯜ ꯂꯧꯅꯔꯗꯤ ꯍꯪꯅꯤꯡꯉꯥꯏ ꯂꯩꯇ꯭ꯔꯦꯅ ꯂꯧꯔꯦ ꯂꯣꯏꯔꯦ
ꯑꯣ ꯈꯨꯟ ꯃꯆꯦ ꯂꯧꯅꯕꯗꯤ ꯃꯥ ꯃꯥꯒꯤ ꯑꯄꯥꯝꯕꯅꯤꯗ
ꯄꯥꯝꯕꯅꯦ ꯎꯝ ꯑꯗꯨ ꯑꯣꯏꯔꯁꯨ ꯈ꯭ꯋꯥꯏꯗꯒꯤ ꯕꯦꯁ ꯑꯣꯏꯕꯗꯤ ꯑꯩꯈꯣꯏꯟ ꯃꯁꯦꯟ ꯂꯧꯅꯕꯗꯣ
ꯑ ꯐꯌꯦ ꯐꯕꯨꯗꯤ ꯃꯕꯨ ꯈꯪꯗꯦꯗꯅ
ꯎꯝ
ꯌꯨꯝ ꯀꯩ ꯀꯩ ꯀꯔꯤꯅꯣ
ꯅꯪ ꯈꯨꯠ ꯃꯁꯦꯟ ꯅꯪ ꯈꯨꯠ ꯃꯁꯦꯜ ꯂꯩꯅꯤꯡꯗꯕ
ꯑꯩꯗꯤ ꯍꯧꯖꯤꯛ ꯅꯨꯡꯁꯤꯔꯁꯨ ꯍꯧꯖꯤꯛ ꯅꯨꯡꯁꯤꯕꯁꯨ ꯈꯨꯟ ꯆ ꯃꯅꯕꯨꯅꯦ
ꯑꯗꯨ ꯐꯔꯦꯅꯦ
ꯈꯨꯟ ꯆꯞ ꯃꯥꯟꯅꯕꯅ ꯅꯨꯡꯁꯤꯔꯅꯤ ꯈꯨꯟꯗ ꯂꯩꯔꯒꯦꯗ ꯑꯩꯗꯤ ꯍꯦꯁ ꯄꯨꯟꯅꯁꯒꯦ
ꯀꯣꯏꯅꯥꯔꯣ ꯀꯣꯏꯅꯥꯔꯣ ꯊ ꯀꯣꯏꯅꯥꯔꯣ ꯊꯨꯡꯅꯥꯔꯣ ꯑꯉꯥꯡ ꯇꯔꯥꯃꯨꯛ ꯄꯣꯛꯈ꯭ꯔꯣ ꯈꯨꯟ ꯑꯃꯃꯨꯛ ꯁꯦꯝꯈ꯭ꯔꯣ
ꯍꯣꯏ ꯁꯦꯝꯃꯒꯦ ꯑꯩ ꯑꯩꯅ ꯀꯣꯏꯕꯅꯦ ꯅꯨꯄꯥꯗꯣ ꯑꯩꯅ ꯐꯥꯕꯅꯦ
ꯑꯁ ꯃꯥꯟꯗꯤ ꯃꯥꯜꯂꯛꯇꯧ ꯃꯥꯜꯂꯦꯀꯣ ꯑꯩꯕꯨꯒ ꯐꯥ ꯑꯩꯕꯨꯒ ꯐꯥꯕ ꯌꯥꯗ꯭ꯔꯣ ꯑꯩꯕꯨꯒ ꯐꯥꯔꯛꯄ ꯐꯥꯕ ꯌꯥꯗ꯭ꯔꯣ ꯑꯁ ꯅꯪ ꯄꯪꯁꯤꯗꯤꯕ
ꯑ
ꯑꯕꯒꯣ ꯑꯀꯨ ꯕꯥ ꯑꯩꯕꯨꯒ ꯐꯥꯕ ꯌꯥꯗ꯭ꯔꯥ ꯍꯥꯏꯕ ꯅꯪ ꯄꯪꯁꯤꯗꯤ ꯌꯥꯝ ꯄꯪꯉꯤ ꯑꯦ ꯄ꯭ꯊꯤꯕꯤꯗ ꯊꯔꯁ ꯐꯪ ꯐꯪ ꯐꯪ ꯑꯦꯁ ꯍꯥꯟꯗꯅꯦ ꯍꯥꯟꯥꯟꯗꯤꯅꯦ ꯑꯩ ꯍꯣꯔꯦꯟ ꯂꯧꯕ ꯂꯥꯛꯀꯦ ꯅꯣꯏ ꯅꯣꯏ ꯌꯨꯝꯒꯤ ꯃꯈꯥꯒꯤꯗꯣ ꯂꯩꯔꯝꯃꯣ ꯑꯩ ꯂꯥꯛꯀꯦ ꯍꯣꯔꯦꯟ
ꯈꯪꯅꯕꯁꯨ ꯀꯨꯏꯗ꯭ꯔꯔꯤ
ꯀꯣꯏꯔꯦꯍꯦ ꯋꯥꯕꯥꯅꯤꯗꯤ ꯈꯅꯥꯄ ꯏ ꯎꯝ
ꯂꯥꯛꯑꯣꯅꯦ ꯍꯧꯖꯤꯛꯁꯨ ꯉꯥꯏꯔꯝꯒꯦꯅꯤ
ꯂꯥꯛꯑꯒꯦ ꯉꯁꯤ ꯍꯣꯔꯦꯟ
ꯅꯊꯟꯗ ꯂꯥꯛꯇꯣꯏꯔꯥ ꯅꯠꯇ꯭ꯔꯒ ꯅꯃꯥꯟꯅꯕ ꯁꯁꯤꯡꯗ ꯂꯥꯛꯑꯗꯣꯏꯔꯥ
ꯏꯟꯇ ꯂꯥꯛꯇꯣꯏꯅꯦ ꯀꯩꯅꯣ ꯑꯩꯈꯣꯏꯗ ꯁꯟꯒꯥꯔꯤ ꯑꯃ ꯂꯩ ꯑꯗꯨ ꯄꯨꯔꯒ ꯂꯥꯛꯑꯦ ꯑꯗꯨꯅ ꯑꯗꯨ ꯇꯜꯂꯗꯤ ꯊꯦꯂꯥꯗꯤ ꯑꯃ ꯂꯩꯦ ꯑꯗꯨꯗ ꯂꯥꯛꯀꯦ ꯑꯗꯨ ꯅꯠꯇ꯭ꯔꯥꯒꯥꯟ ꯑꯗꯨ ꯅꯠꯇ꯭ꯔꯥꯒꯥꯟ ꯑꯗꯨ ꯇꯥꯔꯦꯗꯤꯁꯨ ꯀꯕꯨꯇꯔ ꯂꯌꯦ ꯀꯕꯨ ꯇ ꯂꯥꯛꯀꯦ ꯂꯥꯛꯀꯦ ꯑꯗꯨ ꯅꯪ ꯊꯣꯛꯇꯤ ꯊꯣꯛꯂꯑꯣꯅ ꯈꯪꯉꯦ ꯂꯥꯛꯑꯗꯤ ꯑꯁ ꯐꯣꯟ ꯇꯧꯔꯁꯨ ꯑꯁ ꯇꯔꯥꯃꯨꯛ ꯇꯧꯔꯁꯨꯕ꯭ꯔꯥ ꯈꯜꯂꯣ ꯀꯟꯃꯣ ꯇꯧꯔꯄꯥ ꯈꯜꯂ
ꯍꯧꯖꯤꯛ ꯂꯥꯎ ꯍꯧꯖꯤꯛ ꯍꯧꯖꯤꯛ ꯊꯣꯛꯂꯛꯑꯣ ꯍꯥꯏꯗꯣ ꯑꯩꯗꯤ ꯊꯣꯛꯂꯛꯀꯅꯤ ꯂꯝꯕꯤꯗ ꯉꯥꯏꯔꯒ ꯂꯩꯒꯅꯤ
ꯏ ꯞ ꯊꯤꯚ ꯌꯥꯝ ꯀꯥꯅꯤꯡꯈ꯭ꯔ ꯄꯣꯠꯅꯤ
ꯑꯗꯨꯒꯤꯅꯠꯇꯅꯤ ꯅꯣꯏ ꯅꯨꯄꯤ ꯅꯣꯏ ꯅꯪꯒꯤ ꯅꯨꯄꯤꯗ ꯅꯨꯡꯁꯤꯕꯒꯤ ꯋꯥꯅꯤ
ꯍꯥ
ꯇꯧꯋꯡꯉꯤꯅꯦ ꯅꯪ ꯅꯪꯒ ꯀꯣꯏꯅꯕ ꯅꯨꯄꯤꯗꯣ ꯃꯥꯕꯨ ꯅꯨꯡꯁꯤꯌꯦꯕ ꯑꯩ ꯅꯝꯊꯥꯛ ꯇꯧꯅꯤꯡꯗꯦꯕ ꯍꯣꯏ
ꯀꯣꯏꯅꯥꯕꯨ ꯂꯩꯥꯏꯇꯦ ꯀꯔꯤ ꯀꯥꯏ ꯀꯔꯤ ꯇꯧꯅꯤ ꯑꯩꯈꯣꯏ ꯅꯥꯄ ꯂꯩꯔꯒ ꯍꯥꯥ ꯅꯪ ꯆꯍꯤꯍꯤꯌꯦ ꯑꯩꯍꯪꯒꯦ ꯑꯩꯍ ꯑꯩꯍꯥꯛꯒꯦ ꯆꯍꯤ ꯑꯃꯃꯨꯛ ꯈꯔ ꯈꯨꯝꯅꯔꯒ ꯍꯪ ꯆꯍꯤ ꯑꯃꯃꯨꯛ ꯑꯗꯨꯝ ꯈꯨꯝꯅꯥꯎ ꯅꯨꯡꯄꯤ ꯈꯨꯝꯅꯥꯎ ꯂꯩꯕ꯭ꯔꯥ ꯂꯩꯇꯕ꯭ꯔꯥ ꯍꯥꯏꯕꯗꯣ ꯁꯣꯏꯗꯅ ꯈꯪꯂꯛꯀꯅꯤ ꯑꯗꯨꯗꯤ
ꯂꯩꯔꯝꯒꯅꯤ ꯅꯨꯄꯤ ꯈꯣꯏꯗꯤ ꯀꯅꯥ ꯀꯅꯥꯈꯣꯏꯒꯤ ꯅꯨꯄꯤ ꯈꯣꯏꯗꯤꯀꯣ ꯅꯨꯄꯥ ꯀꯣꯏꯅꯕ ꯉꯥꯛꯇ ꯂꯩꯕ ꯅꯨꯄꯥꯁꯤꯡꯅ ꯀꯣꯏꯅꯗꯕ ꯀꯣꯏꯅꯗꯕ ꯉꯥꯛꯇ ꯀꯩꯒꯤꯅꯣꯕꯗꯣ
ꯁꯦꯡꯕ
ꯅꯨꯄꯤ ꯅꯨꯄꯤꯗ ꯍꯪꯉꯗꯤꯀꯣ ꯑꯗꯨ ꯅꯨꯄꯥꯒ ꯑꯗꯨ ꯈꯨꯟꯕꯨ ꯑꯗꯨ ꯈꯨꯟꯗ ꯂꯩꯕ ꯅꯨꯄꯥ ꯑꯗꯨꯒ ꯀꯈꯣꯏ ꯅꯥꯏꯌꯦ ꯅꯨꯡꯁꯤꯌꯦ ꯑꯃꯨꯛ ꯍꯥꯏꯔꯛꯀꯅꯦꯕ ꯅꯨꯄꯤꯁꯤꯡꯗ ꯍꯥꯡꯉꯗꯤ ꯑꯗꯨ ꯑꯗꯨꯕꯨ ꯅꯨꯄꯥꯁꯤꯡꯅ ꯍꯪꯉꯗꯤ ꯀꯣꯏꯅꯕ ꯂꯩꯇꯦ ꯅꯨꯡꯁꯤꯕ ꯂꯩꯇꯦ ꯁꯤꯡꯒꯜꯅꯤ ꯁꯤꯡꯒꯜꯅꯤ ꯍꯥꯏꯒꯅꯦ
ꯏꯁ ꯑꯗꯣ ꯑꯩ ꯑꯩ ꯃꯔꯝꯗ ꯍꯪꯉ ꯀꯅꯥ ꯀꯅꯥꯕꯨ ꯍꯪꯅꯤꯡꯕ꯭ꯔꯥ ꯍꯥꯏꯕꯗꯣ ꯅꯥꯟ ꯅꯃꯥꯟꯅꯕ ꯏꯁꯤꯡ ꯌꯥꯝ ꯂꯩꯕꯗꯣ ꯍꯪꯉꯣ ꯍꯪꯉꯣ ꯃꯣꯏꯗ ꯂꯩꯇꯦꯍꯦ
ꯍꯣꯏ ꯅꯨꯄꯤ ꯅꯨꯄꯥꯗ ꯅꯨꯡꯁꯤꯅꯒꯗꯕꯅꯤ ꯂꯩꯌꯨ ꯂꯩꯌꯨ ꯂꯩꯇꯕ ꯌꯥꯔꯣꯏ ꯀꯩꯅꯣ ꯅꯨꯄꯥ ꯑꯣꯏꯔꯒ ꯅꯨꯄꯤ ꯀꯣꯏꯗꯗꯤ
ꯑ
ꯄꯥꯔꯌꯥ
ꯊꯥꯖꯅꯤꯡꯉꯥꯏ ꯈꯔ ꯋꯥꯠꯄ ꯍꯥꯏꯇꯥꯔꯦ ꯅꯨꯄꯤꯕꯨ ꯅꯨꯄꯤꯕꯨ ꯈꯔ ꯊꯥꯖꯅꯤꯡꯉꯥꯏ ꯋꯥꯠꯄ ꯍꯥꯏꯇꯥꯔꯦ
ꯑꯦ ꯅꯪ ꯅ ꯍꯥꯟꯅ ꯅꯨꯡꯁꯤꯅꯔꯝꯕ ꯅꯨꯄꯤꯁꯤꯡꯗꯨꯒ ꯀꯩꯅꯣ ꯅꯪꯉꯣꯟꯗ ꯃꯤ ꯅꯝꯕ꯭ꯔꯥ
ꯃꯤꯅꯝ ꯍꯣꯏ ꯃꯤꯅꯝꯃꯦ ꯍꯥꯏꯇꯥꯔꯦ ꯈꯔ
ꯅꯨꯄꯤꯕꯨ ꯊꯥꯖꯕ ꯋꯥꯠꯂꯤꯦ ꯍꯥꯏꯔ ꯑꯗꯒꯤ ꯅꯪꯒꯤ ꯅꯨꯄꯤ ꯍꯥꯟꯅ ꯅꯨꯡꯁꯤꯅꯔꯝꯕ ꯅꯪꯒꯤ ꯅꯨꯄꯤꯗꯨꯅ ꯅꯪꯉꯣꯟ ꯅꯨꯃꯤꯠ ꯑꯃ ꯃꯥꯜꯂꯦꯕ
ꯃꯤ ꯅꯝꯃꯦ ꯍꯥꯏꯇꯥꯥꯔꯦ ꯍꯣꯏ ꯆꯨꯝꯃꯤ ꯆꯨꯝꯃꯤ
ꯃꯥꯗꯤ ꯌꯨꯝ ꯄꯥꯟꯕꯕꯣ ꯆꯦꯡꯈ꯭ꯔꯕꯣ
ꯑꯩ ꯍ ꯑꯩ ꯍꯣꯔꯦꯟ ꯃꯥ ꯑꯗꯨ ꯃꯔꯝꯗ ꯐꯖꯅ ꯂꯤꯕꯤꯒꯦ ꯑꯩ ꯀꯔꯤ ꯇꯧꯔꯝꯕ꯭ꯔꯥ ꯍꯥꯏꯕꯗꯣ
ꯅꯨꯡꯗꯥꯡ ꯉꯥꯏꯍꯥꯛ ꯂꯩꯔꯒ ꯑꯩ ꯀꯣꯜ ꯇꯧꯔꯒꯦ ꯅꯪꯒꯤ ꯑꯦꯛꯁꯀꯤ ꯋꯥꯔꯤ ꯑꯩꯉꯣꯟꯗ ꯂꯤꯕꯤꯌꯨ ꯀꯣ
ꯊꯝꯕ ꯌꯥꯔꯣꯏꯅ
ꯁꯦꯡ ꯁꯦꯡꯕ ꯉꯥꯡꯖꯕꯤ ꯋꯥ ꯂꯣꯠꯄ ꯌꯥꯔꯣꯏ ꯑꯩꯉꯣꯟꯗ ꯂꯣꯠꯂꯗꯤ ꯌꯦꯡꯉꯨ ꯈꯪꯂꯛꯄ ꯑꯄ ꯅꯨꯕꯤꯗ ꯅꯃꯥꯏꯔꯨ ꯆꯤꯡꯒꯅꯤ ꯑꯩꯅ
ꯑꯩꯒꯤ ꯃꯥꯏꯗ
ꯋꯥ ꯂꯣꯠꯄ ꯌꯥꯔꯣꯏ ꯑꯩꯉꯣꯟꯗꯗꯤ
ꯑ
ꯑꯩꯅ ꯍ ꯑꯩꯅ ꯍꯪꯕ ꯑꯩꯅ ꯍꯪꯕꯁꯤꯡꯗꯣ ꯁꯦꯡ ꯁꯦꯡꯕ ꯈꯨꯝꯒꯗꯕꯅꯤ ꯍꯦꯛ ꯂꯣꯠꯂꯕ ꯅꯪ ꯌꯦꯡꯉꯤ
ꯀꯩꯗꯧꯔꯅꯤ
ꯑꯩ ꯈꯪꯕ ꯅꯨꯃꯤꯠꯇ ꯅꯪ ꯂꯣꯏꯔꯦ
ꯑꯩ ꯅꯪ ꯅꯪ ꯈꯪꯕ ꯅꯨꯃꯤꯠꯇꯗꯤ ꯑꯩꯕꯨ ꯍꯥꯏꯀꯅꯤ ꯍꯥꯏꯕ
ꯍꯥꯠꯀꯅꯤ
ꯑꯁ ꯍꯥꯗꯤ ꯍꯥꯏ ꯀꯅꯣꯍꯦ ꯅꯪ
ꯀꯩꯅꯣ ꯁꯅꯥꯅꯟꯗꯥꯒ ꯕꯦꯅꯤꯇꯥꯔꯥ ꯃꯣꯏꯅꯤꯒꯤ ꯗꯥꯏꯂꯣꯛꯇꯣ ꯅꯃꯥꯗꯤ ꯕꯂꯦꯠꯅ ꯆꯕꯠ ꯆꯕꯥꯠ ꯂꯦꯜꯂꯨꯔꯥ ꯍꯥꯏꯕꯗꯨ
ꯑꯁ ꯉꯁꯤꯗ ꯇꯥꯕ꯭ꯔꯣ ꯉꯁꯤꯗꯣ ꯉꯁꯤ ꯏꯗꯣ ꯂꯧ ꯆꯠꯂꯦꯕ ꯑꯁ
ꯑꯦ ꯅꯪ ꯈꯨꯟꯗ ꯂꯩꯕ꯭ꯔꯅꯦ ꯂꯧ ꯆꯔꯦ ꯅꯣꯏ ꯅꯣꯏ ꯎꯝ ꯌꯥ ꯑꯩ ꯍꯪꯉꯔꯣꯏꯒꯦ
ꯎꯝ ꯁꯤꯗ ꯂꯧ ꯑꯁ ꯉꯁꯤ ꯏꯊꯟꯗꯅꯦ ꯅ
ꯑꯦ ꯅꯥꯊꯟꯗ ꯅꯥꯊꯟꯗ ꯂꯧ ꯆꯠꯄ ꯍꯩꯕ꯭ꯔꯅꯤ ꯊꯕꯛ ꯁꯨꯕ ꯈꯪꯉꯣꯏꯗꯅꯪ ꯑꯩ ꯈꯪꯉꯦ
ꯁꯦ ꯀꯨꯝ ꯀꯨꯝꯃꯅꯤ ꯑꯁ ꯍꯦꯛ ꯀꯨꯝ ꯍꯦꯛ ꯀꯨꯝꯃꯕ ꯍꯦꯛ ꯀꯨꯝꯃꯕ ꯄꯨꯡ ꯃꯔꯤ ꯇꯥꯗ꯭ꯔꯤ ꯐꯥꯎ ꯂꯦꯞ ꯂꯠꯇꯕꯤꯗ ꯆ ꯆ ꯇꯧꯔ ꯆꯠꯀꯅꯤ ꯍꯥꯏꯗꯤ ꯏꯁꯤꯡ